ꯍꯂꯥꯎ
ꯎꯝ ꯇꯨꯝꯈ꯭ꯔꯕ꯭ꯔꯣ ꯑ
ꯑꯣ ꯉꯌꯣ ꯑꯈꯣꯏ ꯍꯌꯦꯡ ꯕꯣꯜ ꯁꯥꯟꯅꯒꯦ ꯍꯥꯏꯕꯗꯣ
ꯑꯥ
ꯁꯦꯚꯦꯟ ꯇꯨ ꯑꯩꯠꯅꯦ ꯍꯥꯏꯌꯦ ꯑꯈꯣꯏꯗꯣ ꯅꯨꯡꯗꯥꯡꯗ ꯁꯥꯟꯅꯒꯅꯤ ꯍꯥꯏꯌꯦ
ꯑ ꯑꯗꯨꯨꯏ ꯌꯥꯝ ꯑꯃ ꯐꯩꯅ
ꯑꯗꯣ ꯑꯩ ꯕꯣꯟꯗ ꯍꯥꯏꯕ ꯀꯥꯎꯈ꯭ꯔꯦ ꯑꯃꯨꯛ ꯃꯥꯒꯤꯗꯤ ꯌꯥꯔꯔꯣꯏꯅ ꯍꯣꯁꯇꯦꯜ ꯂꯩꯕꯅꯤꯅ
ꯅꯣꯡꯃꯗꯤ ꯂꯦꯛꯄ ꯌꯥꯏꯅ ꯃꯄꯥꯟꯗ
ꯃꯥꯅ ꯇꯥꯟꯕꯒꯤꯅꯤꯅ ꯑꯈꯣꯏ ꯅꯍꯥꯟꯁꯨ ꯍꯥꯏꯌꯦ ꯂꯦꯞꯄ ꯌꯥꯗꯦꯅ ꯃꯥ ꯑꯗꯨꯒꯤꯅꯤꯅ
ꯑꯣ ꯃꯥ ꯌꯥꯗ꯭ꯔꯗꯤ ꯃꯤ ꯑꯇꯣꯞꯄ
ꯑꯩ ꯃꯉꯣꯟꯗ ꯍꯥꯏꯗꯤ ꯍꯥꯏꯈ꯭ꯔꯤꯕ ꯍꯥꯏꯗ꯭ꯔꯤꯌꯦ
ꯑꯣ ꯍꯥꯏꯔꯣ ꯍꯥꯏꯔꯒ ꯌꯥꯗ꯭ꯔꯗꯤ ꯁꯤꯒꯤꯅ ꯍꯥꯏꯗꯨꯁꯦ ꯀꯧ ꯌꯥꯏ ꯃꯥꯅꯦ ꯌꯥꯔꯗꯤ ꯗꯤ ꯌꯥꯝ ꯐꯩꯌꯦ ꯌꯥꯗ꯭ꯔꯗꯤ ꯁꯤ ꯅꯧꯁꯣꯝꯇꯣ ꯀꯧꯔꯁꯦ
ꯃꯥꯅ ꯁꯅꯥꯗꯤ ꯁꯅꯥꯅꯤ ꯁꯅꯥꯅꯤꯡꯕꯅꯦꯕ
ꯍꯣꯏ ꯁꯅꯥꯅꯤꯡꯅꯦ ꯑꯁꯤ ꯑꯦꯞꯇ ꯆꯪ꯭ꯔꯒ ꯍꯣꯏ ꯑꯁꯤ ꯑꯦꯞ ꯆꯪꯉꯒ ꯀ꯭ꯔꯤꯔꯥ ꯃꯄꯥꯟ ꯊꯣꯛꯄ ꯌꯥꯗꯦꯀꯣ ꯃꯄꯥꯟ ꯊꯣꯛꯑꯗꯤ ꯀꯦꯟꯁꯦꯜ ꯆꯠꯀꯅꯤ ꯃꯊꯟꯇ
ꯑꯣ
ꯍꯖꯤꯛ ꯄꯅꯤ ꯃꯇꯥꯡꯁꯨ ꯀꯣꯜ ꯇꯧꯋꯦ ꯀꯂꯣꯡꯁꯨ ꯍꯥꯏꯕꯤꯈ꯭ꯔꯣ ꯁꯤ ꯑꯦꯞꯁꯀꯤꯗꯣ
ꯎꯨꯝ ꯑꯣ ꯅꯤꯡꯇꯥꯡ ꯈꯣꯏꯗꯤ ꯌꯥꯝ ꯕꯤꯖꯤ ꯑꯣꯏꯔꯝꯅꯤ ꯕꯤ-ꯕꯤ ꯑꯦꯁ ꯂꯥꯏꯕꯒꯤ
ꯍꯣꯏ ꯄ꯭ꯔꯦꯛꯇꯤꯁ ꯆꯠꯂꯒ ꯀꯔꯤ-ꯀꯔꯤꯅꯣ ꯇꯧꯔ ꯂꯩ ꯍꯥꯏ ꯍꯧꯖꯤꯛꯁꯨ ꯃꯥ ꯃꯔꯨꯞꯁꯤꯡꯒ ꯄꯨꯜꯂꯤꯌꯦꯌꯦ
ꯑ ꯑꯁ ꯇꯕꯅꯦ ꯃꯣꯏꯗꯣ
ꯑꯗꯨꯒ ꯃꯣꯏ ꯌꯨꯝꯗ ꯅꯨꯡꯉꯥꯏꯕ ꯑꯃꯅ ꯃꯣꯏ ꯌꯨꯝꯗ ꯋꯥꯏꯐꯥꯏ ꯄꯥꯟꯕ ꯑꯁ
ꯑꯣ
ꯑꯗꯨꯒꯤ ꯌꯥꯝ ꯅꯨꯡꯉꯥꯏ ꯃꯥꯂꯦ ꯃꯥꯗꯨ
ꯋꯥꯏꯐꯥꯏꯒꯤ ꯋꯥꯏꯐꯥꯏ ꯉꯥꯛꯇꯅꯦ ꯇꯥꯃꯦꯡꯂꯣꯡꯗ
ꯍꯣꯏ ꯏꯂꯩꯇ꯭ꯔꯤꯛꯄꯨ ꯂꯥꯛꯄꯨ ꯂꯥꯛꯂꯥꯗꯤ ꯑꯗꯨꯝ ꯌꯥꯕꯖꯥꯅꯤ
ꯎꯨꯝ ꯌꯨꯝ ꯈꯨꯗꯤꯡ ꯑꯈꯣꯏ ꯐꯥꯎ ꯂꯥꯛꯏꯕꯅꯤ
ꯎꯨꯝ ꯑꯗꯨꯅ ꯐꯩꯌꯦ ꯅꯦꯠꯋꯥꯛ ꯅꯨꯡꯉꯥꯏꯇꯦꯅ ꯂꯩꯇꯦꯅ ꯉꯝꯗꯦ ꯋꯥꯏꯐꯏ ꯄꯥꯜꯂꯗꯤ ꯅꯨꯡꯉꯥꯏ
ꯍꯌꯦꯡꯗꯣ ꯅꯨꯡꯉꯥꯏꯗꯤ ꯅꯨꯡꯉꯥꯏꯒꯅꯤ ꯑꯗꯨ ꯑꯣꯏꯔꯁꯨ ꯑꯗꯩ ꯅꯨꯡꯆꯨꯏꯒꯤ ꯃꯅꯥꯎ ꯅꯨꯄꯤꯁꯤꯁꯨ ꯁꯥꯟꯅꯒꯅꯤ ꯍꯥꯏꯅꯦ ꯑ
ꯎꯝ ꯄꯨꯏꯂꯨꯁꯨ ꯂꯨꯝꯆꯨꯏꯒꯤ ꯌꯨꯝꯅꯄꯤꯗꯨ ꯁꯥꯏ ꯊꯦꯡꯅꯔꯦ ꯃꯥꯁꯨ ꯁꯅꯥꯥꯡꯅꯤ ꯍꯥꯏ
ꯁꯅꯒꯅꯤ ꯍꯥꯏꯕꯅꯦ ꯋꯥꯟꯗꯣ ꯌꯥꯔꯗꯤ ꯅꯣꯏ ꯌꯨꯝꯗꯔꯥ ꯂꯩ
ꯍꯣꯏ ꯌꯥꯏ ꯃꯥꯟꯅ ꯇꯟꯒꯦꯔꯥ ꯍꯥꯏꯅ
ꯑꯃꯨꯛ ꯍꯥꯏꯁ ꯑꯦ ꯍꯧꯖꯤꯛꯁꯦ ꯄꯨꯡ ꯏꯂꯦꯕꯦꯟꯗꯤ ꯇꯥꯗꯧꯔꯦ
ꯈꯪꯗꯦ ꯃꯥ
ꯄꯥꯄ ꯑꯝ ꯂꯥꯏꯟ ꯂꯥꯏ ꯑ ꯂꯩꯇꯕꯅꯦ ꯃꯥꯗꯣ
ꯑꯣ ꯂꯥꯏꯔꯤꯛ ꯀꯟꯅ ꯄꯥꯕ ꯃꯥꯜꯂꯦ
ꯈꯪꯗꯦ ꯑꯇꯣꯞꯄ ꯁꯤꯡꯕꯨꯗꯤ ꯈꯪ ꯗꯦ ꯑꯩꯈꯣꯏꯒꯤ ꯄꯥꯁꯨ ꯄꯥꯗꯦ ꯑꯩꯈꯣꯏꯒꯤ ꯑꯦꯛꯖꯥꯝꯁꯨ ꯑꯁ ꯑꯣꯟꯂꯥꯏꯟ ꯄꯤꯔꯗꯤ ꯐꯥꯒꯗꯕ
ꯍꯣꯏ ꯑꯣꯟꯂꯥꯏꯟ ꯄꯦꯔꯗꯤ ꯌꯦ ꯐꯒꯗꯕ ꯁꯤ ꯂꯩꯉꯣꯏ ꯅꯨꯄꯥ ꯑꯩꯈꯣꯏ ꯁꯤꯅꯤꯌꯔꯗꯣ ꯃꯥꯁꯨ ꯁꯥꯔꯉꯣꯟꯗ ꯐꯖꯅ ꯄ꯭ꯔꯦꯁꯔ ꯄꯤꯕ ꯃꯥꯜꯂꯦ ꯄꯥꯔꯁꯣꯅꯦꯜ
ꯀꯅꯥ ꯁꯤꯅꯤꯌꯥꯔ ꯑꯃ ꯄꯥꯕꯦꯛ ꯂꯩꯕ꯭ꯔꯥ
ꯍꯣꯏ ꯁꯤ ꯕꯤ ꯑꯦꯁ ꯁꯤ ꯈꯪꯗꯦ ꯕꯦꯛꯅꯦ ꯑꯩꯈꯣꯏ ꯁꯤꯅꯤꯌꯔꯅꯦ ꯃꯣꯏꯗꯣ ꯃꯥꯁꯨ ꯀꯔꯤ ꯁꯦꯃꯤꯁꯇꯔꯔꯥ ꯚꯦꯛ ꯀꯔꯤꯅꯣ ꯍꯥꯏꯕꯅꯦ ꯃꯥꯅꯁꯨ ꯄ꯭ꯔꯦꯁꯔ ꯄꯤꯕ ꯃꯥꯜꯂꯦ ꯃꯥꯁꯨ ꯅꯣꯅꯦꯗ ꯆꯠꯀꯦ ꯌꯥꯗꯕ ꯃꯥꯜꯂꯦꯕ ꯑꯗꯨꯒꯤ ꯑꯣꯟꯂꯥꯏꯟ ꯄꯤꯅꯤꯡꯉꯥ ꯐꯖꯅ ꯇꯧꯕ ꯃꯥꯜꯂꯦ
ꯍꯣꯏ ꯌꯥꯗꯕ ꯈꯣꯏꯅ ꯑꯗꯨꯝ ꯍꯥꯏꯕ ꯌꯥꯌꯦ ꯑꯈꯣꯏꯗꯤ ꯄꯥꯛ ꯍꯥꯏꯕ ꯌꯥꯗꯦꯕ
ꯁꯨꯏ ꯅꯨꯄꯥ ꯊꯦꯀꯨꯂꯨꯡꯗꯨ ꯍꯥꯏꯌꯣ ꯍꯥꯏꯔꯒ ꯄ ꯍꯥꯏ ꯍꯥꯏꯔꯦ ꯃꯥꯗꯤ
ꯃꯣꯏ ꯍꯥꯏꯕ ꯌꯥꯕꯅꯦ ꯈꯧꯄꯨꯝ ꯑꯦꯔꯤꯌꯥ ꯍꯣꯏꯗꯤ
ꯑꯗꯨ ꯍꯥꯏꯕ ꯌꯥꯔꯕꯅꯦꯕ
ꯎꯝ
ꯍꯥꯏꯕ ꯃꯤ ꯍꯥꯏꯕ ꯌꯥꯕ ꯃꯤꯁꯤꯡꯅ ꯍꯥꯏꯗ꯭ꯔꯒ
ꯎꯝ
ꯈꯪꯗ꯭ꯔꯦ ꯀꯔꯤ ꯏꯟꯁꯥꯡ ꯆꯥꯕ꯭ꯔꯥ
ꯑꯥ ꯌꯦꯟ ꯏꯃꯥꯟꯅꯕꯤꯗꯨꯅ ꯂꯧꯕꯤꯕ ꯍꯣꯏ ꯃꯥ ꯍꯌꯦꯡ ꯆꯠꯈ꯭ꯔꯅꯤ
ꯄꯨꯡ ꯀꯌꯥꯗꯔ ꯃꯥꯒꯤ ꯐ꯭ꯂꯥꯏꯠꯇꯤ
ꯅꯥꯏꯟꯗꯅꯤ ꯍꯥꯏꯌꯦ ꯁꯦꯚꯦꯟꯒꯨꯝꯕꯗ ꯆꯠꯈ꯭ꯔꯅꯤ ꯍꯥꯏꯌꯦ
ꯑꯁ ꯉꯜꯂꯦꯍꯦ ꯔꯤꯖꯥꯞ ꯇꯧꯔ ꯒꯥꯔꯤ ꯔꯤꯖꯥꯞ ꯇꯧꯗ꯭ꯔꯗꯤ ꯌꯥꯔꯔꯣꯏꯅ ꯑꯗꯨꯗꯤ
ꯔꯤꯖꯥꯔꯚ ꯇꯧꯋꫭ ꯍꯥꯏꯕꯅꯦ ꯑꯩꯗꯤ ꯃꯥꯁꯨ ꯂꯝꯕꯤꯗꯣ ꯄꯥꯛ ꯈꯪꯗꯕꯅꯤꯅ ꯃꯥꯒꯤ ꯃꯔꯨꯞ ꯑꯅꯤ ꯂꯥꯛꯌꯦꯅ ꯑꯗꯣ ꯍꯥꯐ ꯍꯥꯐ ꯒꯨꯝꯕ
ꯔꯦ
ꯍꯣꯏ ꯑꯗꯨꯅ ꯐꯥꯒꯅꯤ ꯑꯩꯁꯨ ꯊꯤꯟꯗꯤ ꯊꯤꯟꯅꯤꯡ ꯊꯤꯟ ꯑꯥ ꯊꯤꯟꯅꯤꯡꯕꯅꯦꯕ ꯑꯗꯣ ꯀꯩꯅꫭꯒꯤꯁꯨ ꯄꯩꯁꯥ ꯌꯥꯎꯗꯕ ꯑꯗꯨꯒꯤꯅꯦ
ꯔꯤꯖꯥꯚ ꯆꯠꯂꯣ ꯍꯥꯏꯌꯣ ꯔꯤꯖꯥꯚ ꯆꯠꯄꯅ ꯐꯩꯌꯦ ꯔꯦꯁꯤꯔꯥ ꯃꯤ ꯑꯃꯨꯛ ꯉꯥꯏꯔꯒ ꯑꯗꯨꯗꯒꯤ ꯑꯦꯌꯥꯔ ꯄꯣꯠ ꯆꯥꯠꯅꯤꯡꯉꯥꯏ ꯃꯤ ꯑꯃꯛ ꯉꯥꯏ ꯑꯇꯣ
ꯍꯥꯐ ꯍꯥꯐ ꯃꯣꯏ ꯑꯅꯤ ꯍꯥꯐ ꯍꯥꯐ ꯄꯨꯔꯒ ꯊꯛꯄ ꯌꯥꯏ
ꯍꯣꯏ ꯌꯥꯑꯦ
ꯃꯥ ꯃꯥꯒꯤ ꯃꯃꯥꯟꯅꯕꯤꯗꯣ ꯊꯥꯔꯣꯟꯗ ꯂꯥꯛꯑꯦ ꯍꯥꯏꯕꯅꯦ
ꯑꯗꯨꯗꯤ ꯊꯥꯔꯣꯟꯒꯤ ꯑꯣꯇꯣꯗꯣ ꯔꯤꯖꯥꯞ ꯇꯧꯔꯒ ꯆꯠꯄ ꯌꯥꯔꯦ
ꯂꯝꯕꯤꯗ ꯆꯠ ꯁꯦꯅ
ꯇꯔꯨꯡꯒꯤꯁꯦ ꯈꯔꯗꯤ ꯌꯥꯝꯗꯤ ꯌꯥꯝꯕꯅꯦ ꯔꯤꯖꯥꯕ ꯇꫭ
ꯅꯍꯥꯟ ꯂꯥꯁ ꯏꯌꯥꯔ ꯗꯨꯔꫭ ꯇꯨ ꯍꯟꯗ꯭ꯔꯦꯠꯇ ꯆꯠꯇꯤ ꯆꯠꯄꯅꯦꯀꯣ ꯗꯤꯁ ꯏꯌꯥꯔꯗꯤ ꯐꯣꯔ ꯍꯟꯗ꯭ꯔꯦꯠ ꯀꯨꯝꯕꯔꯥ ꯅꯤꯗꯤ ꯅꯤꯕꯅꯦ ꯃꫭ
ꯈꯪꯗꯦ ꯅꯍꯥꯟ ꯑꯩ ꯇꯔꯨꯛꯒꯤ ꯑꯇꯣ ꯔꯤꯖꯥꯕ ꯇꯧꯕꯁꯨ ꯐꯣꯔ ꯍꯟꯗ꯭ꯔꯦꯠ ꯂꯧꯋꯦ ꯑꯗꯨꯒꯤ ꯁꯨ ꯍꯥꯏꯗꯤ ꯁꯤ ꯇꯦꯔꯥ ꯄꯥꯔ ꯀꯤꯡꯗꯒꯤ ꯑꯈꯣꯏꯁꯤ ꯌꯨꯝ ꯐꯥꯎꯕꯗ ꯇꯪ ꯄꯨ ꯕꯅꯦꯕ ꯐꯣꯔ ꯍꯟꯗ꯭ꯔꯦꯠ ꯅꯤꯌꯦꯕ
ꯎꯝ
ꯏꯁ ꯈꯪꯗ꯭ꯔꯦ
ꯅꯣꯛꯁꯨ ꯅꫭꯛꯅꯤꯡꯉꯦ ꯑꯩ
ꯀ꯭ꯔꯤꯒꯤꯔꯥ ꯑꯩꯒꯤꯁꯨ ꯄꯩꯁꯥ ꯂꯩꯇ꯭ꯔꯦ ꯇꯨ ꯍꯟꯗ꯭ꯔꯦꯠ ꯈꯛꯇ ꯉꯥꯏꯔꯦ
ꯎꯝ
ꯔꯦꯟꯁꯨ ꯄꯤ ꯗꯤꯌꯦ ꯄꯤꯈ꯭ꯔꯕ꯭ꯔꯥ
ꯑ ꯃꯦꯒꯤꯗꯤ ꯄꯤꯈ꯭ꯔꯦ ꯖꯨꯟ ꯒꯤꯗꯤ ꯄꯤꯗ꯭ꯔꯤꯌꯦ
ꯑ ꯑꯩꯁꯨ ꯖꯨ ꯍꯟꯗ ꯍꯟꯗꯦꯛ ꯖꯨꯟꯔꯥ ꯑꯣ ꯃꯦꯒꯤ ꯄꯤꯗ꯭ꯔꯤꯌꯦ ꯑꯩꯁꯨ ꯍꯌꯦꯡ ꯏꯃꯥ ꯊꯥꯔꯛꯅꯤ ꯍꯥꯏꯗꯨꯗ ꯏꯃꯥꯒꯤ ꯃꯔꯨꯞꯇꯣ ꯑꯇꯩ ꯅꯨꯄꯤ ꯑꯃꯗꯣ ꯊꯥꯔꯛꯅꯤ ꯑꯗꫭ ꯊꯥꯔꯛ ꯄꯤꯔꯅꯤ ꯑꯗꯨꯗꯒꯤ ꯑꯩ
ꯅꯪꯒꯤ ꯃꯩꯇ ꯐꯖꯗ꯭ꯔꯦ ꯃꯣꯏꯁꯨꯦ
ꯅ ꯔ ꯁꯥꯟꯇꯤꯗꯣ ꯅꯠꯇꯦ ꯃꯥꯗꯣ ꯁꯤ ꯈꯨꯨꯃꯥ ꯂꯝꯄꯥꯥꯗ ꯂꯩꯕ ꯗꯨ ꯑꯗꯨ ꯅꯨꯄꯤꯗꯤ ꯗꯨꯝ ꯊꯥꯖꯩ ꯁꯟꯇꯤꯗꯨꯅꯦ ꯊꯥꯖꯗ꯭ꯔꯦꯁꯦ ꯍꯌꯦꯡ ꯍꯦ ꯆꯥꯛ ꯆꯥꯕ ꯂꯣꯏꯔꯒ ꯆꯠꯇꯣꯏꯔꯥ
ꯈꯪꯗꯦ ꯁꯤꯛꯁ ꯐꯥꯏꯚ ꯊꯥꯔꯇꯤꯒꯨꯝꯕꯗ ꯆꯠꯄ ꯌꯥꯏ
ꯑ ꯁꯤꯛꯁ ꯇꯨ ꯁꯦꯚꯦꯟ ꯍꯥꯏꯕ꯭ꯔꯥ
ꯁꯤꯛꯁ ꯇꯨ ꯁꯤꯛꯁ ꯗꯨ ꯚꯦꯟꯗ ꯅꯨꯄꯥ ꯈꯣꯏ ꯁꯅꯥꯒꯅꯤ ꯁꯚꯦꯟ ꯇꯨ ꯑꯩꯠ
ꯅꯨꯄꯤ ꯗꯨꯗꯤ ꯑꯁ ꯂꯥꯛꯄꯗꯗꯤ ꯆꯥꯛ ꯌꯥꯝ ꯂꯥꯡꯒꯅꯤꯍꯦ
ꯆꯥꯛ ꯊꯣꯡꯉꯒ ꯆꯠꯄ ꯌꯥꯏ
ꯎꯝ ꯍꯣꯏ ꯍꯣꯏ ꯌꯥꯏꯌꯦ ꯆꯥꯛ ꯊꯣꯡꯕꯤꯔꯒꯀꯣ ꯑꯁ ꯈꯪꯗ꯭ꯔꯦ ꯈꯪꯗꯦ ꯐꯣꯟꯅ ꯃꯔꯣꯟ ꯑꯃ ꯁꯥꯕꯅ ꯗꯥꯇꯥ ꯑꯣꯟ ꯇꯧꯕꯒꯤ
ꯗꯇꯥ ꯑꯣꯟ ꯇꯥꯎꯑꯣꯅꯦ ꯑꯩꯒꯤꯁꯨ ꯚꯤꯗꯤꯑꯣ ꯀꯣꯜ ꯇꯧꯔꯗꯤ ꯑꯁ
ꯑꯃꯨꯛ ꯑꯥꯏꯐꯣꯟ ꯄꯥꯏꯅꯤꯡꯈ꯭ꯔꯦ ꯅꯦꯛꯁ ꯌꯔ ꯐꯖꯅ ꯁꯦꯟ ꯇꯥꯛꯒꯗꯕ ꯑꯅꯤꯁꯨ ꯑꯥꯏꯐꯣꯟ ꯄꯥꯏꯔꯤꯁꯤꯗꯅ
ꯄꯥꯏꯕ ꯌꯥꯏꯅꯦ ꯅꯦꯛ꯭ꯁ ꯌꯥꯔꯗꯤ ꯃꯄꯥꯟꯁꯨ ꯊꯣꯛ ꯀꯅꯤꯅ
ꯀꯜꯂꯨꯕꯗꯨꯁꯨ ꯄꯥꯏꯔꯣ ꯍꯥꯏꯌꯣ ꯁꯤ ꯑꯦꯞꯁꯦ ꯌꯥꯝ ꯐꯩꯌꯦꯅ ꯑꯩꯈꯣꯏ ꯏꯁꯇꯨꯗꯦꯟꯒꯤ
ꯍꯣꯏ ꯑꯩ ꯁꯣꯡꯗꯁꯨ ꯍꯥꯏꯗꯤ ꯍꯥꯏꯈ꯭ꯔꯕꯅꯦ ꯕꯣꯟꯒꯤꯁꯨ ꯁꯦꯝꯕ ꯂꯣꯏꯈ꯭ꯔꯕꯅꯦ ꯑꯗꯣ ꯑꯩꯈꯣꯏ ꯅꯨꯄꯥ ꯑꯃꯗꯣ ꯆꯦꯟꯕꯤꯕ꯭꯭ꯔꯥ ꯈꯪꯗꯦ ꯂꯣꯏꯔꯦꯅꯗꯤ ꯍꯥꯏꯕ ꯑꯗꯣ ꯑꯩ ꯃꯣꯏꯒꯤꯗꯣ ꯏꯁꯀ꯭ꯔꯤꯟ ꯁꯣꯠ ꯇꯧꯔꯒ ꯊꯥꯗꯤ ꯊꯥꯕ ꯄꯤꯕꯅꯦꯕ ꯃꯉꯣꯟꯗ
ꯎꯝ
ꯑꯩꯒꯤ ꯑꯩꯁꯨ ꯅꯨꯃꯤꯠ ꯑꯃ ꯑꯅꯤꯒꯨꯝꯕꯗꯤ ꯆꯪꯉꯦꯅ
ꯎꯝ ꯃꯣꯏꯗ ꯑꯦꯛꯇꯤꯚꯦꯠ ꯇꯧꯕꯤꯔꯗꯤ ꯑꯗꯨꯝ ꯌꯥꯒꯗꯧꯕ ꯃꯥꯜꯂꯦ
ꯍꯣꯏ ꯇꯧꯗꯤ ꯇꯧꯈ꯭ꯔꯦ ꯑꯩꯒꯤꯁꯨ ꯑꯦꯛꯇꯤꯚꯦꯠ ꯇꯧꯈ꯭ꯔꯦ ꯀꯣꯜ ꯇꯧꯕ ꯌꯥꯏ ꯍꯥꯏꯔꯒ ꯌꯥꯗꯦꯅ ꯅꯍꯥꯟꯗꯣ
ꯎꯝ
ꯑꯐꯇꯔ ꯋꯥꯟ ꯇꯨ ꯗꯦꯁꯅꯦ
ꯑꯩꯒꯤꯁꯦ ꯀꯔꯤꯔꯥ ꯇꯥꯛ꯭ꯁ ꯆꯪꯕꯗ ꯃꯤꯇꯩ ꯃꯤꯌꯦꯛ ꯑꯗꯨꯝ ꯊꯣꯛꯑꯦ ꯑꯩꯗꯤ ꯄꯥꯕꯁꯨꯊ ꯍꯩꯇꯦꯕ ꯌꯥꯝ ꯗꯤꯐꯤꯀꯜ ꯑꯣꯏꯌꯦ ꯒꯨꯒꯜꯗꯒꯤ ꯑꯗꯨꯝ ꯍꯪꯂꯉꯒ ꯄꯦꯁꯔ ꯒꯨꯒꯜꯗ ꯍꯥꯟꯅꯒꯜꯗ ꯏꯪꯂꯤꯁꯇ ꯇ꯭ꯔꯥꯟꯁꯂꯦꯠ ꯇꯧꯔꯒ ꯑꯗꯨꯝ ꯇꯧꯈ꯭ꯔꯕꯅꯤ ꯑꯗꯣ
ꯑꯥ
ꯑꯩ ꯃꯦꯟꯕꯗ ꯁꯣꯏꯕ ꯔꯤꯗ ꯇꯧꯋꯦ ꯔꯤꯠ ꯇꯗꯣ ꯑꯗꯨ ꯑꯅꯤꯃꯛ ꯃꯦꯠꯄ ꯑꯗꯨꯒꯤ ꯑꯁ ꯁꯦꯝꯕꯁꯨ ꯑꯃꯨꯛ ꯌꯥꯗ꯭ꯔꯦ
ꯑꯥ ꯕ꯭ꯋꯥꯅꯤꯒꯤꯁꯨ ꯁꯦꯡꯒꯤ ꯁꯦꯡ ꯅꯦ ꯑꯁꯤ ꯑꯩꯈꯣꯏꯒꯤ ꯕꯣꯟꯗꯣ ꯅꯥꯎꯆꯥꯞꯇꯁꯨ ꯍꯥꯏꯕ ꯌꯥꯏꯅ
ꯍꯣꯏ ꯍꯥꯏꯕ ꯌꯥꯌꯦ ꯃꯥꯗꯨ ꯑꯁ
ꯄꯩꯁꯥ ꯄꯥꯏꯕꯅꯤꯅ
ꯑꯗꯨꯅꯦ ꯃꯣꯏ ꯃꯁꯥ ꯎꯗꯦ ꯑꯩꯗꯤ ꯀꯩꯅꯣ ꯁꯣꯞꯇꯣ
ꯎꯝ
ꯃꯥꯗꯤ ꯀ꯭ꯂꯥꯁ ꯆꯠꯄꯅꯤꯅ ꯑꯩꯅ ꯍꯧꯒꯠ
ꯌꯨꯝꯗ ꯂꯩꯗꯤ ꯂꯩꯕ꯭ꯔ ꯃ ꯍꯌꯦꯡ
ꯃꯥꯅꯦ
ꯎꯝ
ꯅꯨꯡꯗꯥꯡꯒꯗꯤ ꯂꯩꯕꯅꯤ ꯍꯣꯏ ꯀ꯭ꯂꯥꯁꯇ
ꯍꯌꯦꯡꯗꯣ ꯕꯣꯜꯗꯣ ꯄꯤꯛ ꯑꯦꯟ ꯗ꯭ꯔꯣꯞ ꯇꯧꯒꯅꯤ ꯍꯥꯏꯅꯦ
ꯋꯥ
ꯑꯩꯈꯣꯏꯒꯤꯗꯤ ꯈꯪꯗꯦ ꯈꯔ ꯂꯥꯞꯄꯁꯤꯡꯗꯣ ꯑꯣꯏꯔꯝꯃꯅꯦ
ꯑꯩꯈꯣꯏꯗꯤ ꯅꯥꯠꯄꯅꯤꯅ ꯑꯗꯨꯝ ꯈꯣꯡ ꯆꯠꯂꯅꯤ ꯎꯝ ꯃꯦꯡꯒꯣꯁꯨ ꯑꯗꯨꯝ ꯊꯤꯔꯒ ꯂꯝꯕꯤꯗ
ꯍꯣꯡꯕ ꯍꯧꯎꯔꯦ ꯃꯦꯡꯒꯂꯗ ꯀꯦꯖꯤꯒꯤꯗ ꯐꯤꯐꯇꯤꯒꯨꯝꯕꯁꯨ ꯐꯪꯒꯅꯤ ꯈꯔ ꯂꯩꯔꯗꯤ
ꯍꯣꯏ ꯅꯍꯥꯟ ꯑꯩ ꯂꯧꯕꯗꯨꯁꯨ ꯍꯥꯎꯋꯦ ꯊꯨꯝꯃꯤ ꯕꯖꯥꯔ ꯄꯩꯁꯥ ꯂꯩ ꯑꯃꯨꯛ ꯀꯦ ꯖꯤ ꯑꯃꯔꯥ ꯀꯦꯖꯤ ꯑꯅꯤꯔꯥ ꯂꯧꯒꯦꯅ
ꯀꯦꯖꯤ ꯑꯃ ꯑꯣꯏꯔꯝꯒꯅꯤ ꯑꯗꯣ
ꯑꯟꯗꯤ ꯍꯣꯏ ꯑꯟꯗꯤ ꯍꯣꯏ ꯉꯁꯤ ꯄꯤꯌꯦ ꯑꯩꯉꯣꯟꯗꯁꯨ
ꯑꯦ
ꯑꯗꯨꯟꯗꯤ ꯈ꯭ꯋꯥꯏꯗ ꯆꯥꯕ ꯑꯗꯨ ꯌꯥꯝ ꯊꯣꯡꯅ
ꯀꯦꯖꯤꯗ ꯑꯩꯠꯇꯤꯅꯦ ꯍꯥꯏꯌꯦ ꯃꯥꯅꯁꯨ
ꯑꯣꯏꯔꯝꯅꯤ ꯑꯩ ꯅꯪ ꯑꯩꯅ ꯍꯥꯜꯂꯝꯕꯁꯨ ꯑꯩꯠꯇꯤ ꯄꯤꯌꯦꯗꯅ
ꯑꯥ
ꯎ ꯑꯩꯈꯣꯏꯅ ꯄꯪꯕ ꯑꯃꯅ ꯀꯔꯤꯔ ꯃꯥꯅ ꯍꯥꯞꯄꯤꯒꯦ ꯍꯥꯏꯔꯒ ꯑꯩꯈꯣꯏꯅ ꯑꯃꯨꯛ ꯍꯜꯂꯛꯄꯅꯦꯕ ꯑꯗꯨꯒ ꯍꯥꯞ ꯄꯤꯌꯣ ꯍꯥꯏꯁꯨ ꯀꯥꯎꯁꯨ ꯀꯥꯎꯁꯦ ꯑꯗꯨꯝ
ꯄꯥ ꯍꯥꯞꯄꯤꯒꯦ ꯍꯥꯏꯕꯔ ꯑꯗꯨ ꯅꯨꯃꯤꯠꯇꯨ
ꯍꯣꯏ ꯍꯥꯞꯄꯤꯒꯦ ꯍꯥꯏꯅ ꯑꯃꯨꯛ ꯂꯥꯛꯄꯅꯦꯕ ꯑꯩꯗ‌ꯣ ꯑꯗꯨꯒꯤ ꯑꯩꯁꯨꯨ ꯗꯨꯝ ꯚꯤꯁꯥ ꯄꯤꯔꯒ ꯂꯇꯥꯠ ꯌꯨꯝ ꯌꯥꯎꯔꯒ ꯅꯤꯡꯁꯤꯡꯕ
ꯑꯣ ꯐꯔꯦ ꯑꯗꯨꯗꯤ
ꯑꯪ ꯐꯥꯔꯁꯤ ꯀꫭ